ꯍꯜꯂꯣ
ꯇꯥꯔꯕ꯭ꯔꯣ
ꯑ ꯇꯥꯏꯑ ꯆꯥꯏꯌꯦ ꯀꯔꯤ ꯇꯧꯕ꯭ꯔꯣ
ꯍꯤꯞꯂꯤꯗ ꯅꯪꯗꯤ
ꯑꯁ ꯑꯩꯁ ꯍꯧꯒꯠꯂꯒ ꯑꯃꯨꯛ ꯁꯥꯕꯅꯤꯅ ꯇꯨꯝꯕ ꯌꯥꯗ꯭ꯔꯒ ꯑꯗꯨꯝ ꯇꯧꯅꯒ ꯂꯩꯔꯕꯣ ꯉꯁꯤ
ꯑꯁ ꯊꯕꯥꯛ ꯂꯩꯗꯕꯅꯤꯅ
ꯊꯕꯛꯁꯨ ꯈꯔ ꯈꯔ ꯁꯨꯕꯗ ꯍꯨꯃꯥꯡ ꯊꯣꯛꯑꯗꯤ ꯍꯛꯆꯥꯡ ꯐꯕꯅꯤ
ꯁꯤꯗꯗꯤ ꯊꯕꯥꯛ ꯂꯩꯇꯕꯅꯤꯅ ꯀꯔꯤ ꯁꯨꯗꯣꯏꯅꯣ ꯑꯥꯗ ꯂꯩꯗꯤ ꯌꯥꯕ ꯆꯥꯛ ꯊꯣꯡꯕ ꯍꯧꯔꯕꯣ
ꯍꯧꯖꯤꯛ ꯄꯨꯡ ꯀꯌꯥ ꯇꯥꯔꯕ꯭ꯔꯣ ꯑꯣ ꯄꯨꯡ ꯑꯍꯨꯝꯒꯨꯝꯕ ꯇꯥꯔꯗꯤ ꯍꯧꯔꯅꯤ
ꯏꯁ
ꯀꯩ ꯌꯦꯟꯖꯥꯡ ꯈꯣꯡꯗꯔꯣ
ꯆꯥ ꯊꯕꯛ ꯂꯩꯇꯕꯅꯤꯅ ꯆꯥꯛ ꯊꯣꯡꯉꯒ ꯑꯃꯨꯛ ꯆꯥ ꯑꯃꯨꯛ ꯇꯨꯝꯕ ꯇꯥꯔꯗꯅ
ꯑꯗꯨꯅꯦ ꯃꯩ ꯀꯩꯀꯥꯗꯤ ꯂꯥꯛꯄ꯭ꯔꯣ
ꯍꯥꯥ
ꯃꯩ ꯀꯩꯒꯗꯤ ꯂ
ꯃꯥꯏ ꯂꯥꯛꯑꯇꯦ ꯉꯁ ꯉ ꯌꯥ ꯐꯥꯏ ꯀ ꯑꯣꯣ ꯑꯁ ꯋꯥꯏꯕ ꯃꯥꯏ ꯂꯥꯛꯑꯗꯤ ꯔꯥꯏꯁ ꯀꯨꯀꯔꯗ ꯊꯣꯡꯉꯒ ꯈꯔ ꯅꯨꯡꯉꯥꯏꯔꯗꯤꯦ
ꯎꯅꯨꯡꯥꯏꯗꯤ
ꯀꯩꯅꯣ ꯅꯣꯡꯃꯝꯕ ꯍꯧꯛ ꯅꯣꯡꯇꯕ꯭ꯔꯣ ꯅꯣꯏ ꯂꯣꯝꯗꯗꯤꯦ
ꯑꯁ ꯍꯧꯖꯤꯛ ꯑꯃꯨꯛꯀ ꯆꯨꯔꯛꯑꯦ ꯅꯪ ꯍꯦꯛ ꯍꯪꯉꯅꯕ꯭ꯔꯣ
ꯍꯣꯏꯠꯇ ꯂꯧꯕꯒꯤ ꯍꯥꯡꯃꯀꯣ ꯅꯣꯏꯗꯁꯨ ꯌꯥꯎꯔꯛꯈ꯭ꯔ ꯃꯥꯜꯂꯦ
ꯌꯧꯔꯛꯄ ꯃꯥꯜꯂꯦ ꯅꯪ ꯍꯦꯛ ꯍꯥꯏꯔꯒ ꯆꯨꯔꯑꯦ
ꯎꯝ ꯑꯩꯁꯨ ꯌꯥꯎꯕꯅꯦ ꯅꯣꯡꯃꯔꯁꯨ
ꯑꯗꯨꯅꯦ ꯅꯪ ꯆꯤꯟꯗꯤ ꯌꯥꯎꯈ꯭ꯔꯕ꯭ꯔꯥ ꯈꯪꯗꯦ ꯅꯪ ꯍꯦꯛ ꯍꯥꯏꯔꯒ ꯂꯥꯛꯑꯦ
ꯄꯥꯏꯔꯁꯨꯅꯤ ꯍꯦ ꯅꯣꯃꯅꯥꯥꯛꯛꯇ ꯎ ꯊꯣꯡꯅꯒ ꯆꯥꯗ꯭ꯔꯣ ꯀꯒꯨꯝꯕ ꯂꯧꯔꯒ ꯀꯔꯤꯩ ꯀꯔꯤꯩ ꯇꯧꯔꯒ ꯆꯥꯕ ꯌꯥꯗ꯭ꯔꯣ ꯇꯨꯝ ꯂꯩꯔꯗꯤꯦ
ꯑꯁ ꯑꯃꯨꯛꯀ ꯃꯤꯒꯤ ꯆꯥꯔꯤꯗꯤ ꯅꯨꯡꯊꯤꯤꯟꯗ ꯆꯥꯛ ꯆꯪꯉꯣꯏꯅꯦ ꯑꯃꯨꯛꯀ
ꯑꯩꯁꯨ ꯑꯗꯨꯒꯨꯝꯕ ꯃꯦꯒꯤꯒꯨꯝꯕ ꯆꯥꯔꯒ ꯄꯨꯛ ꯊꯝꯕ ꯍꯩꯗꯨꯅꯦ ꯆꯥꯛ ꯆꯥꯗ꯭ꯔꯤ ꯐꯥꯎꯀꯣ
ꯎꯝ
ꯄꯥꯛꯅ ꯑꯗꯨꯝ ꯄꯨꯛ ꯊꯟꯕꯗꯤ ꯅꯨꯡꯉꯥꯏꯕ ꯀꯔ ꯈꯔ ꯑꯆꯥꯄꯣꯠꯥꯡ ꯑꯁ ꯑꯩꯗꯤ ꯑꯆꯥꯄꯣꯠꯀꯨꯝꯕ ꯆꯥꯔꯗꯤ ꯄꯨꯣꯛ ꯊꯟꯕ ꯍꯩꯇꯦ
ꯑꯁ ꯑꯩꯈꯣꯏꯗꯤ ꯑꯗꯨꯝ ꯑꯗꯨ ꯆꯥꯔꯗꯤ ꯆꯥꯛ ꯆꯥꯕꯗꯣ ꯆꯥꯛ ꯆꯥꯅꯤꯅ ꯆꯥꯛ ꯌꯥꯝ ꯆꯥꯃ ꯌꯥꯗ꯭ꯔꯦ
ꯃꯤ ꯈꯔꯗꯤ ꯑꯗꯨꯒꯕ ꯂꯩꯔꯅꯤ ꯆꯥ ꯊꯛꯁꯨ ꯄꯨꯛ ꯊꯟꯕ ꯑꯩꯗꯤ ꯑꯗꯨꯒꯨꯝꯕ ꯍꯩꯗꯕꯀꯣ ꯆꯥꯛ ꯆꯥꯗ꯭ꯔꯤꯐꯥꯎ ꯑꯗꯨꯝ ꯂꯥꯝꯃꯦ
ꯎꯝ ꯑꯩꯈꯣꯏ ꯆꯦꯁꯨ ꯇꯧꯦ ꯆꯥꯛ ꯂꯥꯝꯃꯤ ꯍꯥꯏꯅ ꯇꯟꯒꯦꯒ ꯆꯥꯔꯁꯨ ꯀꯣ
ꯎꯝ
ꯑꯗꯨꯝ ꯂꯥꯝꯃꯤ ꯍꯥꯏ
ꯈꯔ ꯑꯍꯟ ꯑꯣꯏꯔꯛꯄꯒꯤꯅꯦ ꯑꯩꯈꯣꯏꯁꯦ
ꯃꯥꯂꯦ
ꯏꯆꯦ ꯈꯣꯏꯁꯦ ꯈꯔ ꯏꯆꯦ ꯀꯣꯏꯒ ꯑꯩꯈꯣꯏꯁꯦ ꯈꯔꯍ ꯑꯣꯏꯕꯅꯤꯅꯀꯣ ꯁꯥ ꯌꯥꯎꯗ꯭ꯔꯔꯤꯗꯤ ꯌꯥ
ꯑꯗꯨ ꯑꯣꯏꯔꯗꯤ ꯑꯩꯁꯦ ꯑꯍꯟ ꯑꯣꯏꯅꯤꯡꯗ꯭ꯔꯦꯗ
ꯎꯝ
ꯎ ꯂꯩꯗ
ꯎꯝ ꯎꯝ ꯐꯣꯟ ꯂꯥꯛꯀꯅ ꯀ ꯀꯅꯥ ꯀꯅꯥꯔꯀꯅꯤ ꯑꯁ ꯃꯦꯡꯒꯣ ꯍꯧꯖꯤꯛꯀꯥꯟꯗꯤ ꯍꯩꯅꯧ ꯌꯥꯝ ꯄꯥꯝꯕꯗꯣ ꯂꯣꯏꯔꯦ
ꯑꯁ ꯑꯁꯤ ꯑꯁꯤꯗ ꯂꯩꯔꯤꯕ ꯍꯩꯅꯧꯈꯣꯏꯗꯤ ꯑꯗꯨꯝ ꯊꯨꯝꯃꯟꯕꯒꯤꯀꯣ ꯍꯥ ꯍꯥꯎꯗꯦ
ꯁꯤꯗꯗꯤ ꯑꯁ ꯄꯥꯝꯃꯦ ꯃꯨꯟꯕ ꯍꯧꯔꯦ ꯍꯧꯖꯤꯛꯀꯥꯟꯗꯤ ꯑꯩ ꯍꯩꯅꯧ ꯄꯥꯝꯃꯅꯤ ꯅꯪ ꯑꯣ ꯂꯣꯏꯕꯅꯤ
ꯍꯩꯅꯧꯄꯥ ꯑꯃꯒꯤꯁꯦ ꯑꯁ ꯃꯅꯥ ꯎꯗꯕꯅꯦ ꯃꯅꯥ ꯎꯗꯦ ꯃꯥꯒꯤ
ꯑꯁ ꯅꯪꯗꯤ ꯌꯥꯝ ꯆꯥꯔꯝꯒꯅꯤꯅꯦ
ꯑ ꯅꯨꯡꯇꯤ ꯆꯥꯏ ꯑꯩꯈꯣꯏꯒꯤ ꯑꯩꯈꯣꯏꯒꯤ ꯄꯥꯝꯕꯤ ꯑꯍꯨꯝ ꯃꯔꯤ ꯂꯥꯛꯑꯦꯕ ꯃꯅꯥ ꯎꯗꯕꯅꯦ ꯃꯥꯒꯤ ꯍꯥꯏꯅ ꯂꯣꯏꯅ ꯑꯗꯨꯝ ꯂꯎꯕꯀꯣ ꯑꯗꯨꯝ ꯅꯨꯡꯇꯤꯒꯤ ꯏ ꯃꯦꯝꯕ ꯍꯌꯦꯡ ꯍꯧꯒꯠꯂꯗꯤ ꯑꯩ ꯇꯥꯔꯒꯀꯣ ꯌꯥꯝ ꯌꯥꯝꯅ ꯇꯤꯟꯁꯨ ꯆꯪꯗꯦ
ꯎꯝ ꯇꯤꯟ ꯆꯪꯕ ꯍꯩꯅꯧꯗꯨꯗꯤ ꯃꯤꯅ ꯍꯥꯏꯕꯅꯤꯀꯣ ꯇꯤꯟ ꯆꯪꯕ ꯍꯩꯅꯧꯗꯣ
ꯑꯥ
ꯍꯥꯎꯋꯤ ꯍꯥꯏꯌꯦ
ꯈꯪꯗꯦ ꯑꯩꯈꯣꯏꯗꯤ ꯇꯦꯟ ꯆꯪꯗꯕꯀꯣ ꯊꯨꯝꯁꯨ ꯊꯨꯝꯕ ꯃꯤꯅ ꯅꯤꯕꯗ ꯂꯣꯏꯔꯦ꯫ ꯍꯦꯟꯅ ꯈꯨꯟꯕ ꯉ ꯃꯤꯅ ꯁꯨꯝ ꯅꯦꯕ ꯑꯁ ꯅꯨꯃꯤꯠ ꯑꯃꯗ ꯑꯩ ꯀꯩꯅꯣ ꯆꯥꯝꯃꯒꯨꯝꯕ ꯆꯥꯕꯁꯨ ꯌꯥꯎꯅꯤ꯫
ꯌꯥꯝ ꯄꯥꯝꯕꯒꯤꯀꯣ ꯄꯥꯝꯕꯤ ꯑꯍꯨꯝ ꯑꯣꯏꯕꯒꯤꯀꯣ꯫
ꯎꯝ ꯎꯄꯥꯏ ꯂꯩꯇ꯭ꯔꯣꯏꯅꯦ꯫ ꯍꯣꯏꯁ ꯅꯪ ꯐꯣꯟ ꯇꯧꯔꯒ ꯑꯩ ꯇꯨꯝꯅꯤꯡꯕ
ꯑꯦ ꯑꯩ ꯅꯪ ꯇꯣꯡꯝꯊꯣꯛꯑꯗꯤ ꯅꯪ ꯃꯥꯡꯅꯤꯀꯣ ꯆꯥꯛ ꯆꯥꯛ ꯆꯥꯛ ꯐꯖꯅ ꯆꯥꯗ꯭ꯔꯤꯉꯩꯗ ꯇꯨꯝꯊꯣꯛꯑꯗꯤ ꯌꯥꯔꯔꯣꯏꯍꯦ ꯅꯪꯒꯤ ꯃꯥꯡꯉꯅꯤ꯫
ꯑꯗꯨꯅꯦ ꯐꯖꯅ ꯁꯦꯕꯥ ꯇꯧꯔꯗꯤ ꯌꯥꯗꯦ꯫
ꯑꯗꯨꯅꯠꯄ ꯊꯟ꯭ꯔꯗꯤ ꯌꯥꯔ ꯐꯖꯅ ꯄꯨꯡ ꯊꯜꯂꯒ ꯇꯨꯝꯊꯣꯛꯑꯣꯍꯦ꯫
ꯐꯖꯅ ꯇꯨꯝꯕ ꯌꯥꯔꯣꯏꯕ ꯍꯣꯔꯦꯟ꯫
ꯃꯇ ꯃꯇꯝꯅꯅꯤꯀꯣ
ꯇꯅ ꯇꯅ ꯄꯨꯔꯛꯄꯅꯦ ꯍꯦ ꯈꯜꯂ꯫
ꯑꯗꯨꯅꯦ ꯆꯦꯛꯁꯤꯟꯗ꯭ꯔꯗꯤ ꯌꯥꯗ꯭ꯔꯦ꯫
ꯅꯗꯒꯤ ꯍꯦꯟꯗꯅꯦ꯫
ꯌꯥꯝꯅ ꯆꯊꯤꯕꯒꯤ ꯂꯥꯏꯅꯥꯅꯤ ꯁꯤꯁꯦ꯫
ꯂꯥꯏꯅꯥꯁꯦ ꯌꯥꯝ ꯂꯋꯦꯕ ꯍꯧꯖꯤꯛꯀꯥꯟꯒꯤ ꯂꯥꯏꯅꯥꯁꯦ꯫ ꯆꯦꯛꯁꯤꯟꯗ꯭ꯔꯗꯤ ꯃꯥꯡꯅꯦ
ꯅꯪꯉꯣꯟꯗꯁꯨ ꯄꯥꯜꯂꯅꯤꯀꯣ ꯂꯥꯁꯇ꯫
ꯑꯩꯒꯗꯤ ꯄ ꯃ ꯍꯣꯏ ꯀꯔꯗꯦ ꯍꯥ꯫
ꯆꯥꯛꯁꯦ ꯅꯪꯅ ꯊꯣꯡꯗꯣꯏꯔꯣ꯫
ꯑꯥ ꯑꯩꯁꯨ ꯊꯣꯡꯕ ꯑꯈꯣꯏ ꯏꯇꯩꯃꯈꯣꯏꯁꯨ ꯊꯣꯡꯉꯤ꯫
ꯃꯤ ꯌꯥꯝꯕꯅꯤꯅꯀꯣ ꯑ ꯑꯃ ꯑꯃꯅ ꯑꯗꯨꯝ ꯊꯣꯡꯕꯣꯏ ꯋꯥꯗꯤ ꯋꯥꯗꯅ꯫
ꯑꯣ
ꯅꯨꯄꯤ ꯃꯔꯤ ꯃꯉꯥ ꯂꯩꯕꯅꯤꯅꯀꯣ꯫
ꯑꯁ ꯌꯥꯝ ꯐꯩꯅꯦ꯫
ꯑꯃꯅ ꯑꯅꯠꯄ ꯇꯧꯕꯅꯤ ꯑꯃꯅ ꯆꯥꯛ ꯊꯣꯡꯅꯤ ꯑꯃꯅ ꯏꯟꯁꯥꯡ ꯊꯣꯡꯉꯅꯤ꯫ ꯑꯃꯅ ꯆꯝꯐꯨꯠ ꯇꯧꯕ
ꯑꯗꯨꯗꯤ ꯃꯍꯥꯎꯗꯤ ꯇꯣꯡꯉꯥꯟꯂꯦ꯫
ꯆꯥꯛ ꯊꯤꯕꯅ ꯑꯃ
ꯑꯗꯨꯒ ꯆꯥꯛ ꯂꯣꯏꯕ ꯃꯇꯝꯗꯗꯤ ꯀꯅꯥꯁꯨ ꯍꯦꯡꯕ ꯂꯩꯔꯨꯔꯦ ꯑꯃꯨꯛ ꯆꯥꯛꯇꯣꯔꯔꯗꯤ ꯊꯟ ꯊꯟꯁꯦ ꯆꯥꯛ ꯀꯣꯏꯅꯦ ꯆꯥꯛ ꯀꯣꯏꯃꯤꯅ ꯆꯥꯕ ꯃꯤꯅ ꯐꯦꯡꯕ ꯇꯥꯕꯅꯤ꯫
ꯎ ꯍꯪꯗ꯭꯭ꯔꯦꯗ
ꯅꯣꯏꯁꯦ ꯄꯨꯡ ꯀꯌꯥꯗ ꯆꯥꯛ ꯊꯣꯡꯕ ꯍꯧꯗꯣꯕ꯫
ꯑꯩꯗꯤ ꯌꯥꯝ ꯋꯥꯠꯂꯤꯗ ꯃꯤ ꯑꯅꯤꯈꯛ ꯑꯃꯨꯛꯀ ꯂꯩꯕꯅꯦ꯫ ꯉꯟꯅ ꯊꯣꯡꯉ
ꯃꯣꯢꯗꯤ ꯒ꯭ꯌꯥꯁꯇ ꯊꯣꯡꯕ ꯑꯣꯢꯔꯝꯅꯤ
ꯍꯥꯥ
ꯒ꯭ꯌꯥꯁꯇ ꯊꯣꯡꯕ ꯑꯣꯏꯔꯝꯒꯅꯤꯀꯣ
ꯍꯣꯏ ꯒ꯭ꯌꯥꯁꯇ ꯊꯣꯡꯉꯤ ꯅꯣꯏꯅ
ꯑꯩꯈꯣꯏꯗꯤ ꯃꯩꯗ ꯊꯣꯡꯕꯅꯤꯅ ꯋꯥꯏ
ꯑꯗꯨꯕꯨ ꯃꯍꯥꯎꯗꯤ ꯇꯣꯉꯥꯟꯕꯅꯤ
ꯌꯥꯝ ꯄꯥꯜꯂꯤꯅꯦ ꯒ꯭ꯔꯦꯞꯁꯨ ꯌꯥꯝ ꯄꯥꯜꯂꯤꯅꯦ ꯍꯧꯖꯤꯛꯀꯥꯟ ꯒ꯭ꯔꯦꯞꯀꯨꯝꯕ
ꯎꯝ
ꯍꯩꯀꯥꯀꯨꯝꯕꯗ ꯂꯣꯏ ꯌꯥꯝ ꯄꯥꯝꯂꯦ
ꯅꯣꯏꯗ ꯍꯩ ꯌꯥꯝ ꯄꯥꯟꯕ ꯃꯥꯜꯂꯦ
ꯑ ꯍꯩ ꯄꯥꯝꯕꯤ ꯂꯣꯏꯅ ꯁꯨꯋꯦ ꯒ꯭ꯔꯦꯞꯁꯨ ꯍꯩꯅꯧ ꯄꯟꯇꯣꯟ ꯄꯨꯟꯇꯣꯟ ꯍꯥꯏꯕ꯭ꯔꯥ ꯑꯗꯨꯒ ꯑꯗꯨ ꯀꯔꯤꯔ ꯄꯄꯌꯥ ꯆꯣꯔꯣꯐꯣꯟ ꯍꯩꯕꯣꯡ
ꯑꯁ
ꯅꯣꯕꯥꯥꯞ ꯆꯤꯜꯂꯤ ꯑꯗꯨꯒꯨꯝꯕ ꯂꯣꯏ ꯁꯨꯏꯌꯦꯗ ꯃꯃꯤꯡ ꯈꯪꯕꯁꯨ ꯌꯥꯝ ꯄꯥꯜꯂꯦ ꯈꯪꯗꯦ ꯃꯃꯤꯡ ꯈꯪꯗꯕꯁꯨ ꯌꯥꯝꯅ ꯂꯩꯌꯦ ꯍꯥꯏꯕ ꯍꯦꯛ ꯈꯪꯗ꯭ꯔꯦ ꯋꯥ
ꯅꯪꯗꯤ ꯂꯩꯕ ꯅꯨꯡꯉꯥꯏꯔꯝꯅꯤ
ꯃꯃꯤꯡ ꯈꯪꯗꯕ ꯍꯩ ꯌꯥꯝꯕꯁꯦ ꯍꯥꯏꯕꯁꯨ ꯍꯩꯇ꯭ꯔꯦ ꯎꯄꯥꯏ ꯂꯩꯇ꯭ꯔꯦ ꯃꯇꯝꯅꯅꯤꯀꯣ ꯃꯇꯝ ꯐꯠꯇꯦ ꯍꯥꯏꯕ ꯌꯥꯗ꯭ꯔꯦꯕ ꯅꯪꯁꯨ ꯃꯃꯤꯡ ꯈꯪꯗꯕ ꯍꯩ ꯈꯪꯕ꯭ꯔꯣ
ꯈꯪꯉꯦ
ꯅꯪꯁꯨ ꯅꯪꯁꯨ ꯎꯕ꯭ꯔꯣ ꯃꯃꯤ ꯈꯪꯗꯕ ꯌꯥꯝ ꯍꯩ ꯂꯩꯌꯦ ꯅꯪ ꯈꯪꯕ꯭ꯔꯣ
ꯑꯩ ꯈꯪꯉꯤꯗ ꯀꯣꯟꯅ ꯈꯪꯪꯂꯛꯀꯅꯤ
ꯅꯁꯨ ꯎꯟꯅꯁꯦ ꯑꯈꯣꯏ ꯄꯝꯕꯗꯣ ꯎꯕ꯭ꯔꯣ
ꯑꯩꯁꯤꯗꯤꯀꯣ ꯌꯥꯝ ꯅꯣꯛꯅꯤꯡꯉꯦ
ꯒꯣꯝ ꯅꯥꯞꯄꯥ ꯌꯥꯝ ꯄꯥꯝꯕꯗꯨ ꯎꯕ꯭ꯔꯣ
ꯎꯏ ꯎꯏ ꯂꯣꯏ ꯎꯏ ꯃꯃꯤꯡ ꯈꯪꯗꯅꯕ ꯋꯥꯅꯤ
ꯑꯩ ꯁꯥꯕꯗꯨ ꯂꯣꯏꯔꯦꯍꯦ ꯂꯣꯛꯇ ꯆꯠꯂꯒ ꯏꯁꯤꯡ ꯁꯥꯅꯕꯅ ꯆꯠꯁꯤꯔ ꯈꯪ
ꯂꯣꯛ ꯂꯣꯛ ꯃꯆꯥ ꯃꯆꯥ ꯂꯩꯔꯝꯅꯤ
ꯑꯥꯎ ꯂꯣꯛ ꯃꯆꯥ ꯃꯆꯥ ꯌꯥꯝ ꯂꯩꯌꯦ ꯑꯗꯨꯒ ꯀꯩꯅꯣ ꯉꯥꯁꯨ ꯐꯥꯏ
ꯑꯁ ꯉꯥꯗꯤ ꯐꯅꯤꯡꯉꯤꯍꯦ ꯊꯔꯣꯏ ꯀꯩꯀꯥ ꯆꯥꯗ꯭ꯔꯁꯨ ꯈꯨꯟꯕꯗꯤ ꯆꯠꯅꯤꯡꯉꯦ ꯑꯩꯗꯤ
ꯅꯨꯡꯉꯥꯏꯀꯣ
ꯎꯝ
ꯍꯣꯟꯗꯅꯗꯤ ꯐ꯭ꯔꯦꯁ ꯑꯣꯏꯌꯦꯕ ꯇꯝꯄꯥꯛꯇꯗꯤ ꯀꯣꯏꯐꯝꯁꯨ ꯂꯩꯇꯦ ꯆꯤꯡꯗꯗꯤ ꯂꯣꯛꯇ ꯆꯠꯂꯒ ꯁꯥꯟꯅꯕ ꯍꯩꯁꯨ ꯃꯈꯟ ꯃꯈꯟ ꯌꯥꯝ ꯂꯩꯕ
ꯎꯝ
ꯃꯅꯥ ꯃꯁꯤꯡ ꯑꯣꯏꯔꯁꯨꯀꯣ
ꯆꯨꯝꯃꯦ ꯆꯨꯝꯃꯦ ꯈꯨꯟꯗꯅꯗꯤ ꯅꯨꯡꯉꯥꯏꯕꯅꯦ
ꯀꯣꯟꯗ ꯄꯥꯂꯣꯍꯦ ꯅꯪꯁꯨꯨ ꯀꯣꯟꯅ
ꯌꯦꯡꯒꯤꯒꯦ
ꯈꯣꯏ ꯌꯨꯝꯗ ꯄꯥꯜꯂꯣ ꯂꯩꯒꯦꯔꯣ
ꯊꯕ ꯐꯉꯗꯤ ꯂ ꯂꯥꯛꯀ
ꯂꯥꯛꯑꯦꯍꯦ ꯂꯩꯒꯦꯔꯣ
ꯂꯩꯔꯁꯤꯔ ꯈꯪꯗꯦ
ꯂꯩꯁꯦ ꯅꯪ ꯃꯁꯛ ꯈꯪꯕ꯭ꯔꯣ ꯎꯕ꯭ꯔꯣ ꯍꯧꯖꯤꯛ ꯐꯝꯕꯗꯣ
ꯍꯧꯖꯤꯛ ꯐꯝꯃꯦ ꯎꯕ꯭ꯔꯣ
ꯎ ꯎꯕꯒꯨꯝ ꯇꯧꯋꯤꯅꯦ
ꯃꯁꯛꯇꯤ ꯊꯤꯕ꯭ꯔꯥ ꯐꯖꯕ꯭ꯔꯥꯗꯤ ꯈꯪꯗꯦ
ꯊꯤꯔꯁꯨ ꯑꯁ ꯃꯕꯨꯛ ꯐꯥꯔꯗꯤ ꯌꯥꯔꯦ
ꯑꯗꯨ ꯍꯧꯖꯤꯛꯀꯥꯟꯗꯤ ꯁꯛꯇ ꯅꯠꯇꯗ ꯁꯛꯊꯦꯁꯨ ꯒ꯭ꯌꯥꯟ ꯇꯥꯔꯒꯁꯨ ꯂꯣꯏꯔꯦ ꯀꯩꯅꯣ ꯉꯥꯎꯁꯤꯟꯅꯗꯔꯥꯗꯤ ꯁꯥꯛ ꯁꯛꯇ ꯊꯤꯕꯗꯤ ꯃꯤ ꯀꯥꯟꯅꯕ ꯌꯥꯝꯈꯔꯥꯕꯅꯤ
ꯆꯨꯝꯃꯦ ꯅꯪ ꯌꯥꯝ ꯍꯩꯔꯝꯃꯤꯅ
ꯑꯗꯨꯝ ꯑꯩꯗꯤ ꯎ ꯑꯗꯨꯝ ꯈꯪꯕꯅꯤꯗ ꯃꯧꯒ ꯆꯞ ꯃꯥꯟꯅꯔꯕꯅꯤ ꯑ ꯍꯥꯏꯁꯤꯔ ꯑꯗꯨꯝ ꯑꯩꯈꯣꯏ ꯏꯆꯦ ꯑꯩꯈꫭꯏꯒꯤ ꯃꯇꯥꯎꯗꫭ ꯎꯕꯗꯀꯣ
ꯑꯗꯨꯒꯤꯅꯤꯗ ꯉꯁꯥꯏ ꯅꯪ ꯃꯧꯔꫭ ꯍꯪꯉꯤꯗꫭ
ꯑꯁ ꯆꯨꯝꯃꯤꯅꯦ ꯑꯗꯨꯒꯤꯅꯦ ꯅꯪ ꯈꯪꯕ꯭ꯔꯣ
ꯑ ꯅꯣꯛꯅꯤ
ꯈꯥꯡꯅꯒꯅꯤꯅꯦ
ꯑꯁ ꯅꯪꯅ ꯍꯥꯏꯕꯗ
ꯈꯔ ꯈꯔ ꯒ꯭ꯌꯥꯟ ꯂꯥꯛꯄ
ꯎꯝꯍꯨꯝ
ꯎꯡ
ꯏꯗꫭ ꯁꯝꯅꯕ ꯑꯣꯏꯔꯝꯒꯅꯤꯀꯣ ꯋꯥꯔꯤꯗꫭ
ꯎꯝ ꯃꯅꯨꯡꯗ ꯃꯄꯥꯟꯗ ꯁꯝꯅꯔꯒꯁꯨ ꯃꯅꯨꯡꯗ
ꯀꯣꯟ ꯅꯪ ꯑꯩꯈꯣꯏ ꯑꯩꯈꯣꯏꯒꯤ ꯃꯩ ꯂꯥꯛꯄ꯭ꯔꯥ ꯈꯪꯄꯣꯟꯇꯦꯀꯣ
ꯈꯪꯗꯔꯦ
ꯋꯥꯔꯤ ꯁꯥ ꯁꯥꯔꯒ ꯀꯣꯟꯅ ꯑꯣꯏꯔꯝꯃꯗꯤ ꯑꯁ ꯑꯩ ꯈꯪꯕ꯭ꯔꯣ ꯎꯕ꯭ꯔꯣ ꯍꯥꯏꯅꯀꯣ ꯀꯣꯟꯅ ꯈꯪ ꯂꯥꯛꯑꯗꯤ ꯉꯥꯛ ꯀꯅꯤꯍꯦ ꯇꯝꯕ ꯉꯝꯕꯔꫭ
ꯉꯝꯗꯦ
ꯇꯝꯕ ꯉꯝꯗꯦꯕꯥ ꯂꯥꯛꯁꯤꯔꯥ ꯂꯥꯛꯄ꯭ꯔꯥ ꯂꯥꯛꯇꯕ꯭ꯔꯥ ꯂꯥꯛꯑꯗꯤ ꯈꯪꯕ ꯉꯝꯗ꯭ꯔꯦꯕ ꯑꯩ ꯈꯪꯕ꯭ꯔꯣ ꯀꯥꯏꯅ ꯂꯥꯛꯑꯗꯤ
ꯑꯩ ꯅꯪ ꯈꯪꯕꯒꯨꯝ ꯇꯧꯋꯦ ꯀꯥꯏꯅ ꯅꯪ ꯈꫭꯟꯖꯦꯜ ꯗꯒꯤ ꯅꯪ ꯈꯤꯉꯦ ꯀꯥꯏꯅ
ꯋꯥꯔꯤ ꯋꯥꫪꯤꯁꯨ ꯅꯨꯡꯉꯥꯏꯕ ꯍꯣꯔꯦꯟ ꯁꯥ ꯆꯥꯔꯗꯤ ꯍꯦꯟꯅ ꯅꯨꯡꯉꯥꯏꯒꯅꯤ ꯕꯣꯜ ꯌꯦꯉꯅꯨꯡ ꯍꯦꯔꯦꯟꯦ
ꯑꯩꯗꯤ ꯄꯥꯝꯅꯤꯗ